ꯑ ꯑ ꯑ
ꯑꯁ ꯇꯨꯝ꯭ꯔꯒꯂ ꯂꯩꯔꯤꯕ꯭ꯔꯣ
ꯎꯝ ꯌꯥꯝ ꯇꯅꯤꯡ ꯇꯨꯝꯅꯤꯡ ꯅꯨꯃꯤꯀꯗ ꯊꯦꯡꯕ ꯑꯩꯈꯣꯏ ꯇꯨꯝꯕꯗꯣ ꯑꯃ ꯍꯦꯜꯗꯅ
ꯎꯝ
ꯄ ꯀꯣ ꯊ
ꯅꯪꯒꯤꯗꯤ ꯂꯣꯏꯔꯕ꯭ꯔꯣ
ꯍ ꯀꯦ
ꯎꯝ ꯑꯩꯉꯣꯟꯗꯁꯨ ꯍꯣꯔꯦꯟꯗꯤ ꯇꯧꯔꯛꯑꯣ
ꯅꯪꯒꯤ ꯌꯥꯝꯃꯦꯅ ꯇꯧꯕꯅꯤꯗ
ꯎꯝ ꯉꯁꯤ ꯂꯣꯏꯅꯤꯉꯥꯏ ꯍꯣꯠꯅꯔꯅꯤ ꯑꯩ ꯑꯩꯒꯤ ꯕꯦꯡ ꯄ꯭ꯔꯣꯕ꯭ꯂꯦꯝꯁꯨ ꯍꯧꯖꯤꯛ ꯂꯥꯏꯔ ꯂꯥꯏꯔꯤ ꯃꯊꯥ ꯌꯥꯝ ꯁꯥꯔ ꯑꯩ
ꯅꯕꯥꯔ ꯆꯦꯟꯖ ꯇꯥꯔꯗꯤ ꯑꯗꯨꯝ ꯌꯥꯏ ꯍꯥꯏꯕ ꯅꯠꯇ꯭ꯔꯣ
ꯅꯕꯥꯔꯁꯦ ꯇꯧꯕꯗꯣ ꯂꯣꯏꯅꯃꯛ ꯑꯥꯗꯥꯔ ꯁꯤꯗꯤꯡꯒꯨꯝꯕ ꯀꯦ ꯋꯥꯏ ꯁꯤ ꯁꯦꯝꯒꯅꯤ ꯑꯗꯨꯒ ꯐꯣꯟ ꯅꯝꯕꯔ ꯂꯤꯡ ꯇꯧꯒꯅꯤ ꯑꯗꯨꯒꯤ ꯃꯌꯥꯝ ꯁꯦꯝꯅꯤꯉꯥꯏ ꯂꯥꯛꯑꯦ ꯑꯗꯨ ꯍꯣꯁꯇꯦꯜ ꯗꯒꯤ ꯊꯣꯛꯂꯛꯄꯗꯤ ꯌꯥꯗꯦꯕ ꯑꯩꯈꯣꯏ ꯁꯇꯔꯗꯦ ꯅꯠꯇ꯭ꯔꯗꯤ ꯑꯗꯨꯒꯤ ꯌꯥꯔꯗꯤ ꯚꯪ ꯇꯧꯔꯒ ꯆꯠꯀꯅꯤ ꯉ ꯁꯤ
ꯎꯝ ꯑꯙ꯭ꯔꯥ ꯉꯁꯤꯗꯤ ꯂꯤꯡ ꯇꯧꯕ ꯃꯐꯝꯗꯤ ꯂꯩꯕ꯭ꯔꯥ
ꯍꯪꯗꯦ ꯃꯐꯝꯁꯨ ꯈꯪꯗꯦ ꯑꯗꯨ ꯑꯩꯈꯣꯏ ꯅꯛꯄꯗ ꯑꯦꯁ ꯕꯤ ꯑꯥꯏ ꯕꯦꯡꯒꯤꯗꯤ ꯂꯩꯌꯦꯕ ꯑꯃ
ꯎꯝ
ꯑꯗꯨꯒꯤ ꯃꯤꯉꯣꯟꯗ ꯑꯩꯅ ꯑꯥꯗ ꯀꯦꯅꯔꯥ ꯕꯦꯡꯒꯤꯗꯤ ꯅꯪꯅ ꯁꯦꯝꯈ꯭ꯔꯣ ꯑꯗꯨꯒ ꯑꯁꯤ ꯑꯦꯁ ꯕꯤ ꯑꯥꯏ ꯒꯤꯗꯤ ꯑꯩꯒꯤ ꯅꯥꯛꯇ ꯂꯩꯕꯅꯤꯅ ꯇꯧꯈ꯭ꯔꯣꯅ ꯉꯔꯥꯡꯗꯣ ꯑꯥ ꯃꯣꯏ ꯕꯦꯡ ꯑꯦꯀꯥꯎꯟ ꯍꯥꯡꯕ ꯆꯠꯄꯗ ꯑꯣꯏꯔꯝꯃꯗꯤ ꯑꯩ ꯍꯥꯏꯕ ꯌꯥꯕ ꯑꯗꯣ ꯃꯣꯏꯒꯤ ꯕꯦꯡ ꯑꯦꯀꯥꯎꯟ ꯍꯥꯡꯕꯒꯤꯁꯨ ꯌꯥꯕ꯭ꯔ ꯌꯥꯗꯕ꯭ꯔ ꯑꯩꯁꯦ ꯐꯖꯅꯁꯨ ꯈꯪꯗꯕ ꯑꯗꯨꯒꯤ ꯍꯧꯖꯤꯛ ꯗꯦꯠ ꯁꯚꯦꯟꯇꯤꯟꯗꯗꯤ ꯁꯤ ꯅꯝꯕꯔ ꯑꯦꯌꯥꯔꯇꯦꯜ ꯅꯝꯕꯔꯗꯤ ꯕ꯭ꯂꯣꯛ ꯆꯠꯈ꯭ꯔꯅꯤꯕ ꯑꯩꯒꯤ
ꯍꯌꯦꯡ ꯍꯪꯁꯤꯠ ꯑꯣꯏꯔꯝꯅꯤ ꯀꯣ ꯑꯗꯨꯗꯤ
ꯎꯝ ꯑꯗꯨꯒꯤ ꯂꯣꯏꯅꯃꯛ ꯕ꯭ꯂꯣꯛ ꯆꯠꯈ꯭ꯔꯗꯤ ꯌꯥꯗ꯭ꯔꯦ ꯅꯪꯒꯤ ꯑꯦꯀꯥꯎꯟꯗꯣ ꯃꯤ ꯑꯇꯣꯞꯄꯅ ꯄꯥꯏꯕ ꯐꯪꯒꯅꯤ ꯏꯁꯀꯣꯂꯔꯁꯤꯞꯀꯨꯝꯕꯁꯨ ꯐꯪꯉꯔꯣꯏ ꯍꯥꯏꯕꯒꯤ ꯑꯩ ꯃꯊꯥ ꯌꯥꯝ ꯁꯥꯔꯒ ꯂꯩꯕꯅꯦꯕ ꯏꯁꯀꯣꯂꯔꯁꯤꯞ ꯈꯤꯇꯪ ꯈꯛꯇ ꯑꯣꯏꯔꯁꯨ ꯃꯤꯉꯣꯟꯗ ꯆꯪꯈ꯭ꯔꯗꯤ ꯂꯣꯏꯔꯦꯅ ꯑꯗꯨꯒꯤ ꯃꯌꯥꯡꯈꯣꯏꯗ ꯉꯁꯤ ꯆꯠꯄ ꯌꯥꯔꯗꯤ ꯃꯤꯉꯣꯟꯗ ꯁꯠ ꯆꯠ ꯄꯥꯎꯗꯣ ꯄꯤꯔꯛꯑꯣ ꯕꯦꯡꯒꯤꯗꯣ ꯀꯃꯥꯏꯅ ꯇꯧꯒ꯭ꯔꯥ ꯑꯗꯨꯗ ꯇꯧꯔꯤ ꯑꯩ ꯆꯠꯈ꯭ꯔꯒꯦ ꯍꯥꯏꯕꯅꯦꯕ ꯃꯌꯥꯡꯈꯣꯏ ꯘꯔꯤ ꯂꯩꯕ ꯅꯨꯄꯤ ꯏꯃꯥ ꯂꯩꯕ ꯃꯅꯥꯛꯇ ꯍꯥꯏꯕꯅꯤ ꯍꯥꯏꯕꯅꯦ ꯆꯠꯁꯦꯅ
ꯎꯝ
ꯀ꯭ꯂꯥꯁꯇꯤ ꯗꯨꯝ ꯍꯣꯏ ꯃꯣꯏꯗꯤ ꯉꯁꯤ ꯂꯥꯏꯕ꯭ꯔꯦꯔꯤ ꯂꯩꯕꯒꯤ ꯆꯠꯄ ꯌꯥꯅꯤꯅꯗꯤ ꯍꯥꯏꯌꯦꯕ ꯑꯩꯉꯣꯟꯗ ꯍꯥꯡꯆꯤꯠꯀꯨꯝꯕꯗꯤ ꯃꯣꯏꯅ ꯀ꯭ꯂꯥꯁꯇꯣ ꯈꯔ ꯂꯨꯕ ꯁꯕꯖꯦꯛ ꯑꯣꯏꯕꯅꯤꯅ ꯍꯌꯦꯡꯒꯨꯝꯕꯗꯤ ꯆꯠꯄ ꯌꯥꯔꯔꯣꯏ ꯉꯁꯤꯗꯤ ꯚꯥꯡ ꯇꯧꯔꯒ ꯆꯠꯄ ꯌꯥꯅꯤꯅ ꯂꯥꯏꯕ꯭ꯔꯦꯔꯤꯒꯨꯝꯕꯗꯤ ꯆꯠꯄ ꯌꯥꯅꯤ ꯑꯗꯨꯒ ꯊꯨꯅꯗꯤ ꯍꯜꯂꯛꯛꯅꯤꯉꯥꯏ ꯇꯧꯁꯦꯅꯅꯤ ꯍꯥꯏꯌꯦ ꯑꯗꯨꯒ ꯏꯃꯥꯟꯅꯕꯤ ꯃꯥꯁꯨ ꯑꯦ ꯇꯤ ꯑꯦꯝ ꯀꯥꯔꯗꯀꯤ ꯁꯦꯝꯕꯅꯤꯉꯥꯏꯗꯤ ꯂꯩꯑꯦꯕ ꯑꯗꯨꯒ ꯑꯩꯗꯣ ꯌꯥꯔꯗꯤ ꯉꯁꯤꯗꯣ ꯐꯠ ꯁꯠꯂꯒ ꯍꯌꯦꯡꯁꯨ ꯑꯃꯨꯛ ꯆꯠꯅꯤꯡꯉꯥꯏ ꯂꯩꯥꯔꯗꯤ ꯍꯌꯦꯡꯅ ꯄꯥꯁ ꯁꯦꯝꯃꯒ ꯆꯠꯁꯤꯔꯅ ꯍꯪꯕ ꯑꯗꯨꯒꯤ ꯈꯥꯡꯗ꯭ꯔꯦ ꯀꯃꯥꯏꯅ ꯇꯧ ꯑꯩꯒꯤ ꯕꯦꯛꯒ꯭ꯔꯥꯎꯟꯗ ꯑꯣꯠ ꯇꯥꯕ꯭ꯔꯣ
ꯇꯥꯔꯦ
ꯎꯝ ꯎꯝ
ꯍꯣꯏ ꯍꯧꯒꯇ꯭ꯔꯤ ꯎꯝ
ꯑꯩꯗꯤ ꯕ꯭ꯔꯦꯛꯐꯥꯁ ꯆꯥꯅꯤꯡꯉꯥꯏ ꯂꯩꯕꯒꯤꯍꯧꯒꯠꯄꯅꯤ ꯅꯠꯇ꯭ꯔꯗꯤ ꯑꯩꯁꯨ ꯇꯨꯝꯅꯤꯡꯕꯅꯗꯤ ꯂꯩꯔꯦ ꯑꯗꯨꯒ ꯀꯣꯟꯅ ꯁꯠ ꯁꯠ ꯆꯠꯅꯔꯁꯤꯒꯨꯝ ꯅꯠꯇ꯭ꯔꯗꯤ ꯌꯥꯔꯔꯣꯏ ꯍꯥꯏꯕꯒꯤ ꯑꯃꯨꯛꯀꯁꯨ ꯃꯥꯅ ꯄꯨꯡ ꯁꯤꯛꯁ ꯍꯦꯟꯕꯗ ꯁꯤꯛꯁ ꯊꯥꯔꯇꯤ ꯁ꯭ꯋꯥꯏꯗ ꯀꯣꯜ ꯇꯧꯔꯛꯀꯦ ꯑꯃꯨꯛꯀ ꯇꯨꯝꯕ ꯌꯥꯗ꯭ꯔꯒ ꯋꯥꯠꯄꯅꯦꯕ
ꯏ ꯑꯣꯟꯅꯇꯔꯥꯛꯇꯔꯁꯨ ꯌꯥꯕꯅ
ꯍꯥꯥ
ꯑꯩꯉꯣꯟꯗꯗꯤ ꯆꯥꯎꯧꯔꯥꯛꯇ꯭ꯔꯁꯨ ꯌꯥꯕꯅꯦꯕ
ꯅꯪꯉꯣꯟꯅ ꯎꯝ ꯅꯪꯅ ꯚꯦꯡꯒꯨꯝꯕꯒꯤꯗꯣ ꯍꯪꯔꯝꯃꯗꯤ ꯅꯍ ꯇꯥꯎꯒꯦꯅ ꯑꯩꯅ ꯇꯥꯎꯗ꯭ꯔꯁꯨ ꯌꯥꯔꯦ ꯃꯥ ꯀꯔꯤꯁꯨ ꯈꯥꯡꯉꯔꯣꯏꯅꯣꯗꯤ ꯍꯥꯏꯔꯤꯕꯅꯤ ꯉꯔꯥꯡꯁꯨ
ꯁꯤꯡꯕ ꯁꯤꯕꯒꯤ ꯃꯔꯝꯗꯗꯤ ꯈꯪꯗꯦ ꯦꯖꯤꯒꯤ ꯦꯖꯤ ꯀꯣꯗ ꯈꯪꯒꯅꯤ
ꯎꯝ ꯑꯗꯨꯒꯤ ꯃꯥꯅ ꯑꯅꯥꯎꯕ ꯂꯥꯛꯑꯣ ꯍꯥꯏꯌꯦꯅ ꯑꯗꯨꯒꯤ ꯅꯝꯕꯔꯗꯣ ꯑꯅꯕ ꯂꯧꯔꯒ ꯃꯥꯅ ꯇꯞꯅ ꯇꯞꯅ ꯕꯦꯡꯒꯤꯗꯨꯗꯤ ꯁꯦꯝꯁꯦ ꯍꯥꯏꯌꯦꯕ ꯑꯗꯨ ꯅꯍꯥꯟ ꯍꯥꯏꯕꯗ ꯇꯞꯅ ꯇꯞꯅꯗꯤ ꯁꯦꯝꯕ ꯌꯥꯗ꯭ꯔꯦ ꯍꯧꯖꯤꯛ ꯑꯩꯒꯤ ꯗꯦꯠ ꯁꯦꯕꯦꯟꯇꯦꯟꯗꯒꯤ ꯕ꯭ꯂꯣꯛ ꯆꯠꯈ꯭ꯔꯅꯤꯕ ꯑꯗꯨ ꯑꯣꯏꯕꯅꯤꯅ ꯁꯠ ꯆꯠ ꯁꯠ ꯑꯗꯨꯒ ꯑꯩꯈꯣꯏꯗꯣ ꯈꯔ ꯂꯥꯏꯔꯗꯤ ꯑꯦꯛꯖꯥꯝꯁꯨ ꯉꯥꯛꯄ ꯍꯧꯔꯅꯤꯕ
ꯎꯝ
ꯐꯥꯏꯅꯦꯜ ꯑꯦꯛꯖꯥꯝꯁꯨ ꯀꯔꯤꯁꯨ ꯂꯣꯏꯅ ꯃꯥꯔꯛ ꯑꯗꯨ ꯑꯣꯏꯕꯅꯤꯅ ꯍꯧꯖꯤꯛ ꯃꯇꯝ ꯂꯩꯔ ꯀꯥꯟꯁꯤꯗ ꯊꯥ ꯑꯅꯤ ꯑꯍꯨꯝꯒꯨꯝꯕ ꯄꯥꯏꯕ ꯌꯥꯔꯔꯣꯏꯒꯨꯝꯕ ꯍꯥꯏꯔꯁꯨ ꯑꯗꯨꯝ ꯏꯁꯀꯣꯂꯥꯔꯁꯤꯞ ꯂꯥꯛꯄ ꯃꯇꯝꯗꯒꯤ ꯉꯥꯏꯔꯒ ꯑꯗꯨꯝ ꯇꯧꯒꯦꯅ ꯈꯟꯅ ꯂꯩꯕꯅꯦꯕ꯫
ꯎꯝ ꯊꯨꯅꯁ ꯊꯕ ꯑꯗꯨꯗꯤ ꯏꯁꯀꯣꯂꯔꯁꯤꯞ ꯆꯥꯡꯕ꯭ꯔꯣ ꯑꯣꯛꯇꯣꯕꯔ ꯁꯦꯞꯇꯦꯝꯔ ꯑꯗꯨ ꯑꯣꯏꯒꯅꯤꯅ
ꯗꯤꯁꯦꯝꯕꯔꯒꯨꯝꯕꯗ ꯆꯪꯉꯦ ꯑꯩꯒꯤꯗꯤ꯫ ꯗꯤꯁꯦꯝꯕꯔ ꯐꯦꯕꯨꯋꯥꯔꯤ ꯃꯥꯔꯆꯒꯤ ꯃꯇꯝ
ꯀꯔꯤꯔ ꯍꯥꯟꯅ ꯍꯥꯟꯅ ꯑꯩꯈꯣꯏ ꯒ꯭ꯔꯨꯞꯇ ꯑꯣ ꯕꯤ ꯁꯤ ꯑꯩꯈꯣꯏꯗꯤ ꯏꯁꯀꯣꯂꯥꯔꯁꯤꯞ ꯆꯪꯕ꯭ꯔꯥꯒꯨꯝꯕ ꯍꯥꯡꯕꯒꯨꯝ ꯌꯥꯎꯋꯦ꯫
ꯑꯣ ꯕꯤ ꯁꯤ ꯍꯣꯏꯗꯤ ꯐꯥꯡꯕ ꯂꯣꯏꯈ꯭ꯔꯦ ꯅꯍꯥꯟꯗꯒꯤ ꯑꯦꯄ꯭ꯔꯤꯜ ꯃꯦ ꯃꯥꯔꯆ ꯁꯋꯥꯢ ꯗꯒꯤ꯫ ꯑꯗꯨ ꯂꯣꯏꯔꯗꯤ ꯑꯣꯛꯇꯣꯕꯔ ꯁꯦꯞꯇꯦꯝꯕꯔꯗ ꯗꯤꯋꯥꯂꯤ ꯃꯇꯝꯗ ꯑꯦꯁꯤ ꯍꯣꯏꯒꯤ ꯆꯥꯡꯒꯅꯤ ꯑꯗꯨ ꯂꯣꯏꯔꯒ ꯑꯦꯁꯤ ꯈꯣꯏ ꯂꯣꯏꯔꯒ ꯍꯣꯏ ꯆꯪꯕꯍꯧꯔꯅꯤ꯫
ꯎꯝ꯫
ꯑꯦꯁꯤ ꯈꯣꯏꯅ ꯑꯩꯈꯣꯏꯗꯒꯤ ꯄꯩꯁꯥ ꯆꯥꯎꯋꯦꯗ꯫
ꯑꯥ꯫
ꯃꯣꯏꯗꯤ ꯍꯧꯖꯤꯛ ꯚꯦꯔꯤꯐꯤꯀꯦꯁꯟ ꯇꯧꯔꯅꯤ ꯚꯦꯔꯤꯐꯤꯀꯦꯁꯟ ꯇꯧꯔꯀꯥꯟ ꯅꯣꯏꯒꯤꯗꯣ ꯑꯦꯄ꯭ꯔꯣꯚ ꯇꯧꯈ꯭ꯔꯦꯅ ꯄꯩꯁꯥ ꯂꯤꯁꯤꯡ ꯑꯍꯨꯝ ꯍꯥꯟꯅ ꯂꯥꯛꯀꯅꯤ꯫
ꯎꯝ ꯌꯥꯝ ꯐꯩꯅ꯫
ꯎꯝ ꯃꯣꯏꯒꯗꯤ ꯁꯣꯏꯗ꯭ꯔꯦ ꯇꯨꯗ ꯆꯪꯈ꯭ꯔꯗꯤ ꯄꯩꯁꯥ ꯁꯣꯏꯗꯅ ꯆꯪꯉꯅꯤ꯫ ꯑꯗꯨꯒꯤ ꯏꯃꯥꯟꯅꯕꯤꯁꯤꯡ ꯊꯥꯔꯇꯤ ꯁꯤꯛꯁ ꯆꯥꯔꯒ ꯂꯩꯒꯅꯤ
ꯑꯥ꯫
ꯏꯁꯀꯣꯂꯥꯔꯁꯤꯞꯇ ꯑꯩꯒꯤ ꯊꯥꯔꯇꯤ ꯊ꯭ꯔꯤ ꯊꯥꯔꯇꯤ ꯊ꯭ꯔꯤꯗ ꯂꯥꯁ ꯏꯌꯔ ꯈꯨꯡꯉꯨꯞ ꯂꯥꯏꯌꯦꯅ ꯑꯩꯁꯨ꯫
ꯎꯝ꯫
ꯑꯗꯨꯗꯒꯤ ꯌꯨꯝꯗꯗꯤ ꯊꯥꯔꯇꯤ ꯊꯥꯎꯖꯟ ꯆꯪꯉꯦꯗꯤ ꯍꯥꯏꯕꯅꯤ꯫ ꯂꯥꯁ ꯌꯔꯒ ꯈꯣꯡꯎꯞꯇꯁꯨ ꯇꯨ ꯊꯥꯎꯖꯟ ꯑꯦꯠ ꯍꯟꯗ꯭ꯔꯦꯠ ꯑꯣꯏꯕꯒꯤ ꯍꯟꯗꯛꯇꯤ ꯐꯣꯟ ꯂꯧꯔꯅꯤꯕ ꯑꯗꯨꯗꯒꯤ ꯑꯗꯨꯅ ꯏꯁꯀꯣꯂꯥꯔꯁꯤꯞꯇꯣ ꯃꯥꯡꯕ ꯌꯥꯗ꯭ꯔꯦ ꯈ꯭ꯔꯥ ꯂꯥꯏꯗꯤ ꯃꯤꯕꯨꯁꯨ ꯆꯠꯄ ꯍꯧꯔꯣ ꯍꯥꯏꯕ ꯍꯧꯔꯅꯤ ꯑꯩ꯫
ꯉꯔꯥꯡ ꯂꯥꯛꯄ ꯃꯥꯂꯤꯅ ꯌꯨ꯫
ꯎꯝ ꯕꯦꯡ ꯑꯦꯀꯥꯎꯟ ꯍꯥꯡꯅꯤꯉꯥꯏ ꯂꯥꯛꯑꯦ ꯍꯥꯏꯌꯦ ꯑꯗꯨꯒꯤ ꯑꯩꯅ ꯑꯦꯁ ꯕꯤ ꯑꯥꯏꯗ ꯆꯠꯂꯣꯅꯗꯤ ꯍꯥꯏꯕꯅꯦ ꯑꯦꯁ ꯕꯤ ꯑꯥꯏꯅ ꯐꯩꯌꯦꯅ꯫
ꯃꯥꯒꯤ ꯁꯦꯟꯗꯥꯎꯗꯣ ꯌꯥꯕ꯭ꯔꯥ ꯌꯥꯗꯕ꯭ꯔꯥꯁꯨ ꯍꯥꯏꯗꯦ꯫
ꯈꯪꯗꯦ ꯑꯩꯁꯨ ꯈꯪꯗꯦ꯫ ꯅꯪꯒꯤ ꯃꯔꯨꯞ ꯅꯨꯄꯤꯗꯁꯨ ꯍꯥꯡꯈ꯭ꯔꯣꯅ ꯐꯤꯒꯤꯗꯣ꯫
ꯄꯥꯡꯕꯤꯕ ꯌꯥꯌꯦ ꯏꯃꯥꯟꯅꯕꯤ ꯑꯃꯅ ꯉꯁꯤ
ꯎꯝ꯫
ꯌꯥꯝ ꯊꯨꯗ꯭ꯔꯁꯨ ꯀꯥꯏꯗꯦꯅ ꯈꯣꯏꯒꯤꯗꯤ꯫
ꯑꯗꯨ ꯑꯣꯏꯔꯁꯨ ꯄꯩꯁꯥ ꯂꯥꯏꯕ ꯃꯇꯝꯗꯅ ꯁꯠ-ꯁꯠ ꯄꯤꯊꯣꯛꯄꯅꯗꯤ ꯐꯥꯔꯦꯅ꯫
ꯏꯃꯥꯟꯅꯕꯤ ꯑꯃꯅꯁꯨ ꯑꯩꯗꯤ ꯑꯩꯁꯨ ꯁꯦꯝꯕꯤꯕ ꯌꯥꯏꯌꯦ꯫ ꯃꯥꯁꯨ ꯐꯤ ꯌꯥꯝ ꯍꯩꯕꯅꯦꯕ ꯁꯥꯕꯗꯣ꯫ ꯑꯣ ꯑꯩꯅ ꯁꯦꯝꯔꯤꯁꯦ
ꯅꯣ꯫ ꯍꯜꯂꯣ꯫ ꯂꯥꯛꯑꯣ꯫ ꯍꯂꫭ ꯍꯜꯂꫭ ꯀꯔꯤ ꯇꯧꯔꯒ ꯂꯩꯕ꯭ꯔꯣ ꯀꯩꯗꯧꯔꯤꯅꯣ ꯆꯥꯛ ꯆꯥꯔꯕꯣ